ꯍꯜꯂꯣ ꯍꯜꯂꯣ
ꯑꯥ
ꯇꯥꯕꯔꯣ
ꯇꯥꯏ ꯌꯦ
ꯀꯔꯤ ꯇꯧꯔꯝꯃꯤꯅꯣ
ꯑꯩ ꯐꯃꯨꯡꯗ ꯍꯤꯞꯄꯤꯌꯦ ꯃꯩ ꯂꯥꯛꯇꯕꯒꯤ
ꯑꯣ
ꯅꯪꯗꯤ
ꯆꯞ ꯃꯥꯟꯅꯩ ꯌꯦ ꯑꯩꯁꯨ ꯐꯥꯃꯨꯡꯗ ꯍꯤꯞꯄꯤ
ꯃꯩꯗꯤ ꯂꯥꯛꯄꯔꯣ
ꯂꯥꯛꯑꯦ ꯃꯩ ꯗꯤ
ꯏꯁ ꯌꯥꯝ ꯅꯨꯡꯉꯥꯏꯅꯦ
ꯀꯔꯤ ꯅꯨꯡꯉꯥꯏꯕꯔꯥꯅꯦ ꯌꯥꯝ ꯁꯥꯕꯁꯤꯕꯨ
ꯑꯩꯈꯣꯏꯗꯅ ꯃꯩ ꯂꯥꯛꯇꯕ ꯁꯥꯗꯤ ꯁꯥꯗꯕ ꯅꯨꯡꯁꯤꯠ ꯀꯟꯅ ꯁꯤꯠꯄꯒꯤ ꯃꯩ ꯂꯥꯛꯇꯦ
ꯑꯩꯗꯤ ꯃꯩ ꯂꯥꯛꯇ꯭ꯔꯁꯨ ꯑꯗꯨꯃꯥꯏꯅ ꯏꯪꯕ ꯃꯐꯝꯗ ꯂꯩꯅꯤꯡꯉꯦ
ꯏꯁ ꯀꯥꯏꯗꯒꯤ ꯐꯣꯟꯒ ꯃꯩ ꯌꯥꯎꯗ꯭ꯔꯦ
ꯑꯣ ꯑꯁ ꯑꯗꯨꯗꯤ ꯀꯨꯏꯅ ꯁꯥꯟꯅꯕ ꯌꯥꯔꯔꯣꯏꯅꯦ꯫
ꯌꯥꯗꯤ ꯌꯥꯏꯗ ꯅꯨꯃꯤꯠ ꯑꯅꯤ ꯁꯨꯔꯦ ꯃꯩ ꯂꯥꯛꯇꯕ ꯉꯁꯤꯁꯨ ꯉꯔꯥꯡꯁꯨ꯫ ꯕꯦꯔꯥꯅꯦꯍꯦ ꯍꯥ꯫
ꯕꯣꯜ ꯌꯦꯡꯕ꯭ꯔꯣ?
ꯐꯨꯠꯕꯣꯜꯁꯦ, ꯑꯩꯅ ꯁꯞꯄꯣꯔ꯭ꯠ ꯇꯧꯕ ꯇꯤꯝ ꯁꯥꯟꯅꯕ ꯃꯇꯝꯗ ꯑꯗꯨꯝ ꯌꯦꯡꯉꯤ꯫ ꯑꯇꯩꯗꯤ ꯌꯦꯡꯗꯦ ꯑꯇꯣꯞꯄꯗꯤ ꯌꯦꯡꯗꯦ꯫
ꯑꯗꯨꯁꯨ ꯌꯥꯏꯅꯦ꯫
ꯅꯪꯗꯤ?
ꯑꯩꯗꯤ ꯑꯗꯨꯝ ꯌꯦꯡꯉꯦ꯫
ꯑꯁ꯫
ꯑꯗꯨꯒꯤ ꯍꯨꯏꯗꯨꯅꯦ꯫
ꯕꯦꯔꯥꯅꯤꯍꯦ꯫
ꯑꯩꯗꯤ ꯉꯝꯕ ꯔꯣꯝꯗ ꯑꯗꯨꯝ ꯁꯞꯄꯣꯔ꯭ꯠ ꯇꯧꯔ ꯂꯩ꯫
ꯑꯗꯣ ꯀꯩꯅꯣꯒ ꯅꯣꯔꯋꯦꯒ ꯕ꯭ꯔꯥꯖꯤꯜ ꯁꯞꯄꯣꯔ꯭ꯠ ꯇꯧꯕ꯫ ꯑꯗꯨꯒꯤ ꯑꯁ꯫ ꯎꯝ ꯍꯌꯦꯡ ꯄꯨꯡ ꯑꯃ ꯃꯈꯥꯏꯗ ꯁꯥꯟꯅꯗꯣꯏ ꯅꯠꯇ꯭ꯔꯣ ꯃꯣꯏꯅꯤ? ꯅꯣꯔꯋꯦ ꯑꯣꯏꯅ ꯁꯞꯄꯣꯔ꯭ꯠ ꯇꯧꯔꯒꯦ ꯈꯜꯂꯦ꯫
ꯍꯣꯏꯗ ꯅꯪꯖꯤꯁꯨ ꯍꯦꯂꯦꯜ ꯑꯣꯏꯔ ꯂꯩꯗꯨꯕꯨ꯫
ꯑꯁ ꯌꯦꯡꯕꯗꯤ ꯐꯪꯗꯧ ꯃꯥꯟꯗ ꯃꯩ ꯂꯥꯛꯇꯕꯅꯤꯅ꯫
ꯑꯣ
ꯌꯦꯡꯗ꯭ꯔꯁꯨ ꯑꯗꯨꯝ,
ꯅꯪ ꯐꯣꯟꯗ ꯌꯦꯡꯕ꯭ꯔꯣ, ꯇꯤꯚꯤꯗ ꯌꯦꯡꯕ꯭ꯔꯣ?
ꯐꯣꯟꯗ ꯌꯦꯡꯉꯦ ꯑꯩꯈꯣꯏ ꯇꯤꯚꯤꯗꯣ ꯀꯩꯅꯣꯗꯣ ꯑꯝ, ꯔꯤꯆꯥꯔꯖꯇꯣ ꯀꯥꯞꯇꯕ ꯑꯈꯣꯏꯅ꯫
ꯑꯣ꯫
ꯇꯤꯚꯤꯗꯣ ꯌꯦꯡꯅꯤꯡꯉꯁꯨ ꯃꯤꯁꯨ ꯂꯩꯗꯦꯗ ꯑꯈꯣꯏꯗꯤ ꯃꯤ ꯑꯍꯨꯝ ꯈꯛꯇꯅꯦꯕ ꯑꯈꯣꯏ ꯃꯃꯥ, ꯕꯕꯥ, ꯑꯩ꯫ ꯈꯣꯏ ꯑꯍꯨꯝ ꯈꯛꯇꯅꯦꯕ ꯌꯦꯡꯅꯤꯉꯥꯏ ꯂꯩꯇꯦ ꯃꯤ꯫ ꯃꯥꯏ ꯃꯥꯒꯤ ꯐꯣꯟ ꯄꯥꯏꯔꯒ ꯐꯃꯨꯡꯗ ꯑꯗꯨꯝ꯫ ꯀꯩ ꯀꯩꯅꯣ ꯌꯦꯡꯉ ꯑꯗꯨꯝ ꯂꯩꯌꯦ꯫
ꯌꯦꯡꯕ ꯀꯟꯗ ꯂꯥꯎꯗ꯭ꯔꯣꯕ ꯅꯪ?
ꯂꯥꯎꯗꯦꯗ꯫ ꯑꯩꯗꯣ ꯅꯍꯥꯟ ꯖꯄꯥꯟ ꯁꯦꯀꯦꯟ ꯃꯦꯠꯆ ꯁꯥꯟꯅꯕꯗꯣ ꯑꯗꯣ, ꯁꯟꯗꯦꯗ ꯇꯥꯏꯔꯗꯅ ꯃꯣꯏ ꯁꯨꯅꯕꯗꯣ ꯑꯩꯗꯣ ꯆꯔ꯭ꯆ ꯆꯠꯂꯒ, ꯑꯃꯨꯛ ꯍꯜꯂꯛꯄ ꯃꯇꯝꯗ ꯌꯦꯡꯕ꯫ ꯑꯁ ꯒꯣꯜ ꯃꯣꯏ ꯀꯩꯅꯣ ꯒꯣꯜ, ꯀꯩꯅꯣ ꯇꯧꯕꯗꯣ ꯑꯩ ꯈꯪꯗ꯭ꯔꯦ ꯇꯨꯝꯊꯔꯦ ꯑꯩꯗꯤ꯫ ꯒꯣꯜ ꯃꯣꯏ ꯃꯣꯏ ꯒꯣꯜ ꯑꯍꯨꯝ ꯆꯪꯀꯥꯟꯗ ꯑꯣꯏꯅ ꯃꯤꯀꯞ ꯑꯃꯨꯛ ꯊꯣꯛꯑꯦ ꯑꯩꯗꯤ꯫ ꯏꯇꯣꯝꯇ ꯌꯦꯡꯕꯒꯤ ꯕꯣꯔꯤꯡ ꯆꯨꯕꯗꯣ꯫
ꯑꯥ꯫
ꯅꯍꯥꯟꯁꯨ ꯀꯩ ꯀꯩꯅꯣ ꯑꯗꯨ ꯁꯥꯟꯅꯕ ꯅꯨꯃꯤꯠꯇꯨ ꯎꯝ ꯑꯣ ꯅꯣꯔꯋꯦ ꯀꯩꯅꯣ ꯅꯍꯥꯟ ꯁꯥꯟꯅꯕꯗꯣ ꯑꯗꯨꯁꯨ ꯌꯦꯡꯒꯦ ꯇꯧꯔꯒ ꯑꯆꯥꯄꯣꯠ ꯂꯣꯏ ꯆꯥꯕ ꯂꯣꯏꯔꯒ ꯑꯃꯨꯛ ꯇꯨꯝꯃꯦ ꯌꯦꯡꯗꯦ
ꯕꯦꯔꯥꯅꯦ
ꯏ ꯐꯖꯅ ꯌꯦꯡꯒꯦꯅ ꯔꯦꯗꯤꯗꯤ ꯇꯧꯔꯝꯕ ꯖꯥꯠꯅꯤꯅꯦꯀꯣ
ꯎꯝ ꯅꯣꯔꯋꯦ ꯁꯟꯅꯔꯕꯅꯤꯅ ꯌꯦꯡꯒꯦꯅ ꯑꯆꯥꯄꯣꯠꯒ ꯂꯩꯔꯒ ꯏꯇꯣꯝꯇ ꯑ ꯅꯪꯗꯤ ꯀꯩꯀꯩ ꯁꯞꯄꯣꯔꯇ ꯇꯧꯒꯦ ꯂꯣꯏ ꯁꯞꯄꯣꯔꯠ ꯇꯧꯕ꯭ꯔꯥ
ꯑꯩꯗꯤ ꯑꯩꯗꯤ ꯈꯪꯗꯦꯗ ꯃꯊꯣꯡ ꯈꯪꯗꯦ ꯃꯤꯌꯝꯗꯤ ꯑꯩꯗꯤ ꯃꯦꯟꯗꯤꯀꯣ ꯄꯣꯂꯤꯇꯤꯀꯦꯜ ꯑꯣꯏꯅ ꯁꯞꯄꯣꯔꯠ ꯇꯧꯋꯦꯕꯀꯣ
ꯑꯣ
ꯍꯥꯏꯗꯤ ꯑꯃ ꯉꯝꯃꯁꯨ ꯑꯃ ꯉꯝꯃꯁꯨ ꯂꯣꯏ ꯍꯔꯥꯎꯋꯤꯗ
ꯑꯗꯨꯅ ꯉꯝꯗꯕꯁꯨ ꯑꯗꯨꯝ ꯅꯨꯡꯁꯤꯌꯦ ꯅꯍꯥꯟ ꯖꯄꯥꯟꯒꯤ ꯀꯣꯠꯁꯇꯣ ꯑꯁ ꯌꯥꯝ ꯅꯨꯡꯁꯤꯉꯦ ꯑꯩꯗꯤ
ꯑꯧ ꯑꯗꯨꯗꯣ ꯌꯥꯝ ꯅꯨꯡꯁꯤꯌꯦ ꯑꯗꯨ ꯃꯦꯠꯁꯇꯨ ꯌꯥꯝ ꯅꯨꯡꯉꯥꯏ
ꯑꯥ ꯑꯗꯨꯝ ꯑꯩ ꯌꯦꯡꯗꯤ ꯌꯦꯡꯗꯕ ꯑꯗꯣ ꯏꯟꯁꯇꯥꯗ ꯑꯗꯨꯝ ꯎꯕꯗꯣ
ꯑꯣ ꯆꯥꯛ ꯊꯣꯡꯉꯕꯣ
ꯆꯥꯔꯦ ꯑꯩꯈꯣꯏꯗꯤ ꯃꯩ ꯃꯩ ꯃꯩ ꯂꯥꯛꯇꯕꯅꯤꯅ ꯅꯣꯡꯉꯥꯜꯂ ꯀꯥꯟꯗ ꯆꯥꯔꯦ
ꯅꯣꯏꯗꯗꯤ ꯅꯨꯃꯤꯠ ꯇꯥꯈ꯭ꯥꯔꯕꯣ
ꯇꯥꯔꯦ ꯃꯝꯃꯦ ꯅꯨꯡꯗꯥꯡ ꯑꯣꯏꯔꯦ
ꯑꯩꯈꯣꯏꯗꯤ ꯅꯨꯃꯤꯠ ꯇꯥꯕ ꯉꯥꯏꯕꯗ ꯋꯥꯔꯦ
ꯍꯦꯁ ꯑꯗꯨꯗꯤ ꯅꯪ ꯌꯥꯝ ꯂꯥꯞꯅ ꯂꯩꯕ ꯃꯥꯜꯂꯦꯅꯦ ꯅꯨꯡꯉꯥꯏꯔꯝꯒꯅꯤꯅꯦ
ꯅꯨꯡꯉꯥꯏꯇꯦꯗ ꯌꯨꯝ ꯌꯥꯝ ꯃꯤꯁ ꯇꯧꯋꯦ
ꯎꯝ ꯃꯔꯛ ꯃꯔꯛꯇ ꯑꯗꯨ ꯃꯤꯁ ꯊꯧꯕꯅꯦꯁꯨ ꯌꯨꯝꯁꯨ
ꯀꯔꯤ ꯃꯊꯦꯟ ꯆꯥꯕ꯭ꯔꯣ
ꯎꯝ ꯕꯤꯟꯁ ꯑꯁꯥꯡꯕꯗꯣ
ꯕꯤꯟꯁ ꯑꯁꯥꯡꯕ
ꯕꯤ ꯑꯥ ꯆꯤꯁ ꯀꯨꯂꯤ ꯍꯋꯥꯏꯒꯨꯝꯕ ꯅꯠꯇꯕ ꯑꯃ ꯌꯥꯝ ꯁꯥꯡꯕ ꯂꯩꯕꯗꯣ ꯂꯧ ꯂꯧꯕꯨꯛꯇ ꯄꯥꯟꯕꯅꯦ ꯑꯗꯨꯝ ꯁꯤꯡꯖꯨꯁꯨ ꯃꯔꯛ ꯃꯔꯛꯇ ꯆꯥꯕꯅꯦ
ꯑꯣ ꯑꯣ ꯈꯪꯉꯦ ꯈꯪꯉꯦ
ꯑꯥ ꯑꯗꯨꯒ ꯎꯝ ꯏꯁꯃꯣꯛꯄꯣꯛ ꯉꯁꯥꯏ ꯑꯌꯨꯛꯁꯨ ꯆꯥꯏ ꯍꯧꯖꯤꯛꯁꯨ ꯆꯥꯏ ꯑꯁ ꯑꯩꯈꯣꯏꯗꯤ ꯆꯥꯛ ꯆꯥꯛ ꯏꯟꯁꯥꯡꯗ ꯑꯗꯨꯝ ꯔꯤꯄꯤ ꯔꯤꯄꯤ ꯄꯤꯠ ꯆꯥꯕ ꯑꯁ ꯇꯜꯂꯦ
ꯍꯥꯎꯅ ꯆꯥꯏꯌꯦ ꯑꯗꯨꯗꯤ
ꯍꯥꯎꯇꯦꯗ ꯔꯤꯄꯤꯠ ꯔꯤꯄꯤꯠ ꯆꯥꯔꯗꯤ ꯕꯨꯔꯤꯡ ꯆꯨꯋꯦ
ꯅꯣꯏ ꯅꯆꯤꯟ ꯅꯅꯥꯎ ꯀꯌꯥ ꯂꯩꯕ꯭ꯔꯣ
ꯂꯩꯇꯦ꯫
ꯅꯇꯣꯝꯇꯔꯣ꯫
ꯑꯣ
ꯌꯥꯝ ꯅꯨꯡꯉꯥꯏꯅꯦ꯫
ꯏꯁ ꯀꯥꯏꯗꯒꯤ꯫
ꯑꯗꯨꯒꯤ꯫
ꯅꯠꯇꯦ ꯁꯨꯅꯥ ꯅꯠꯇꯦ ꯑꯩꯈꯣꯏꯗꯤ ꯅ ꯅꯪ ꯅꯪꯗꯤ ꯑꯗꯨꯝ ꯎꯝ ꯔꯦꯟ ꯂꯩꯕ꯭ꯔꯥ ꯅꯠꯇ꯭ꯔꯒꯅ ꯑꯗꯨꯝ ꯐꯦꯃꯤꯂꯤ ꯀꯩꯅꯣ ꯇꯧꯕ꯭ꯔꯥ꯫
ꯍꯥꯏꯗꯤ꯫
ꯔꯦꯟ ꯑꯗꯨꯝ ꯂꯩꯕ꯭ꯔꯥ꯫
ꯑꯥ ꯔꯦꯟꯗ ꯅꯠꯇꯦ ꯍꯣꯁꯇꯦꯜꯗ ꯂꯩꯕ꯫
ꯑꯣ꯫ ꯑꯗꯨꯗꯤ ꯆꯥꯛ ꯊꯣꯡꯑꯝꯃꯔꯣꯏꯀꯣ꯫
ꯃꯤꯅ ꯊꯣꯡꯕ ꯉꯥꯏ ꯍꯥꯎꯁꯨ ꯍꯥꯎꯇꯕꯁꯦ ꯉꯥꯏꯔꯤꯕꯅꯦ ꯑꯗꯨꯝ꯫
ꯍꯥꯎꯇ꯭ꯔꯁꯨ ꯑꯗꯨꯝ ꯆꯥꯗ꯭ꯔꯗꯤ ꯆꯔꯥ ꯍꯦꯜꯂꯦꯗꯅ꯫ ꯍꯣꯁꯇꯦꯜ ꯂꯩꯕꯁꯨ ꯑꯃꯔꯣꯝꯗ ꯑꯗꯨꯝ ꯅꯨꯡꯉꯥꯏꯕꯅꯦ ꯐ꯭ꯔꯦꯟ ꯁꯔꯀꯜꯗꯣ ꯅꯨꯡꯉꯥꯏꯔꯗꯤꯀꯣ꯫
ꯑꯧ꯫ ꯑꯈꯣꯏꯗꯤ ꯅꯨꯡꯗꯥꯡꯗꯒ ꯕꯣꯜ ꯌꯦꯡꯕꯁꯤ ꯃꯤ ꯃꯌꯥꯝ ꯇꯨꯝꯅꯔꯀꯥꯟꯗ ꯑꯈꯣꯏꯅ ꯄꯨꯡ ꯑꯍꯨꯝꯒꯨꯝꯕꯗ ꯍꯧꯒꯠꯂꯒ ꯀꫭꯏ ꯂꯥꯎ ꯂꯥꯎꯕꯒꯤ ꯋꯥꯔꯗꯦꯟ ꯐꯥꯎ ꯍꯧꯒꯠꯂꯒ ꯌꯦꯡꯕ ꯌꯥꯎꯔꯤꯕꯅꯤ
ꯅꯨꯡꯉꯥꯏꯔꯝꯒꯅꯤ ꯗꯨꯗꯤ꯫ ꯋꯟ ꯋꯥꯔꯗꯦꯟꯗꯨ ꯁꯇ꯭ꯔꯤꯛ ꯑꯣꯏꯃꯜꯂꯁꯨ ꯂꯩꯕ ꯅꯨꯡꯉꯥꯏꯇꯕꯅꯦ ꯍꯣꯁꯇꯦꯜ꯫
ꯑꯥ꯫ ꯅꯪ ꯍꯧꯖꯤ ꯀꯩ ꯇꯥꯝꯃꯤꯅꫭ꯫
ꯑꯩ ꯍꯌꯦꯡꯗꯩꯗꯤ ꯑꯩ ꯎꯝ ꯁ꯭ꯀꯨꯜ ꯆꯠꯄꯃꯨꯛ ꯍꯧꯔꯅꯤ꯫
ꯎꯝ ꯁꯦꯀꯦꯟꯗꯔꯤ ꯑꯣ꯫
ꯍꯥꯏ ꯁ꯭ꯀꯨꯜ꯫
ꯑꯣꯖꯥ ꯑꯣꯏꯕ꯭ꯔꯣ꯫
ꯑꯧ꯫
ꯑꯣ꯫
ꯍꫭꯏꯌꯦ ꯃꯤꯒꯤ ꯃꯤꯅꯥꯏ ꯑꯣꯏꯔꯤ ꯑꯁ ꯅꯨꯡꯗꯤ ꯅꯨꯡꯉꯥꯏ ꯑꯗꯣ ꯋꯥꯗꯤ ꯋꯥꯑꯦ ꯄ꯭ꯔꯥꯏꯚꯦꯠꯀꯤ ꯑꯣꯏꯕꯅꯤꯅꯀꯣ꯫
ꯑꯣ꯫
ꯑꯁ ꯌꯥꯝ ꯋꯥꯥꯑꯦꯗ꯫ ꯐꯔꯁ ꯐꯔꯍꯁ ꯑꯟ ꯐꯥꯁ ꯏꯌꯥꯔ ꯒꯨꯝꯕ ꯇꯧꯕꯗꯗꯤ ꯌꯥꯝ ꯋꯥꯗꯕꯅꯦꯕ ꯍꯟꯗꯛꯇꯤ ꯑꯁ꯫ ꯋꯥꯔꯦ꯫
ꯀ꯭ꯂꯥꯁ ꯇꯦꯟ ꯐꯥꯎ ꯂꯧꯕ꯭ꯔꯣ꯫
ꯑꯩ ꯈꯛ ꯀ꯭ꯂꯥꯁ ꯇꯦꯟ ꯐ ꯅꯠꯇꯦ ꯑꯩ ꯀꯩꯅꯣꯒꯤ ꯑꯉꯥꯡꯁꯤꯡꯒꯤ ꯑꯗꯣ ꯀꯩꯅꯣꯒꯤ ꯇ꯭ꯔꯦꯅꯤꯡ ꯆꯠꯄ ꯄ꯭ꯔꯤ ꯄ꯭ꯔꯥꯏꯃꯥꯔꯤꯒꯤ ꯆꯠꯄ ꯇꯤꯆꯔ ꯇ꯭ꯔꯦꯅꯤꯡꯗꯣ ꯑꯗꯨ ꯆꯠꯄ ꯑꯗꯨꯒꯤ ꯅꯔꯖꯔꯤꯗ ꯑꯗꯨꯝ ꯂꯩꯌꯦ ꯑꯩꯗꯤ
ꯑꯉꯥꯡ ꯁꯦꯟꯅꯕꯁꯤ ꯋꯥꯗꯤ ꯋꯥꯔꯝꯃꯤ
ꯋꯥꯏ ꯑꯅꯤ ꯑꯣꯖꯥꯗꯣ ꯑꯅꯤꯒꯨꯝꯕ ꯊꯝꯃꯗꯤ ꯑꯗꯨꯝ ꯅꯨꯡꯉꯥꯏꯒꯗꯕ ꯑꯣꯖꯥꯁꯨ ꯏꯇꯣꯝꯇ ꯑꯣꯏꯕꯒꯤ ꯑꯁ ꯅꯣꯡ ꯆꯨꯕ꯭ꯔꯣ ꯅꯣꯏꯗ
ꯅꯣꯡ ꯆꯨꯗꯦ ꯃꯝꯕꯨꯗꯤ ꯃꯝꯃꯤ ꯅꯣꯡ
ꯑꯥꯎ ꯅꯣꯡ ꯇꯥꯕꯒꯤ ꯃꯈꯣꯟꯒꯨꯝꯕ ꯑꯃ ꯇꯥꯕ ꯅꯪ ꯐꯦꯟ ꯊꯥꯕꯩꯔꯥ ꯈꯪꯗꯦ
ꯐꯦꯟ ꯊꯥꯏ
ꯑꯣ ꯑꯗꯨꯒꯤ ꯀꯩꯅꯣ ꯑꯣꯏꯔꯝꯒꯅꯤ ꯍꯨꯝ ꯅꯪ ꯀꯣꯂꯦꯖ ꯀꯥꯏꯔꯤꯔꯣ
ꯑꯧ
ꯃꯥꯁꯇꯔ ꯒ꯭ꯔꯦꯖꯨꯌꯦꯁꯟ ꯆꯠꯊꯔꯣ ꯃꯥꯁꯇꯔ ꯆꯠꯊꯔꯣ
ꯒ꯭ꯔꯦꯖꯨꯋꯌꯦꯁꯟ
ꯑꯝ ꯑꯩꯁꯨ ꯒ꯭ꯔꯦꯖꯨ ꯃꯥꯁ ꯃꯁꯇꯔꯗꯤ ꯑꯥ ꯑꯥ ꯒ꯭ꯔꯦꯖꯨꯑꯦꯁꯟꯗꯤ ꯂꯣꯏꯔꯦꯕ ꯑꯗꯣ ꯃꯥꯁꯇꯔ ꯑꯃꯨꯛ ꯆꯠꯊ ꯅꯤꯉꯥꯏꯗꯨ ꯇꯜꯂꯦ ꯑꯁ
ꯃꯥꯁꯇꯔ ꯇꯝꯕꯁꯤ ꯌꯥꯝ ꯂꯨꯗꯧ ꯃꯥꯜꯂꯤꯅꯦ
ꯎꯝ ꯑꯗꯨꯅꯦ ꯄꯩꯁꯥꯁꯨ ꯌꯥꯝ ꯆꯪꯉꯅꯤ ꯑꯃꯨꯛ ꯑꯁ ꯑꯗꯨꯒꯤ ꯃꯊꯛꯇ ꯑꯩꯈꯣꯏ ꯈꯨꯟꯗꯗꯤ ꯀꯩꯅꯣ ꯂꯩꯇꯦꯕ ꯃꯥꯁꯇꯔ ꯇꯝꯐꯝ ꯂꯩꯇꯦꯕ ꯑꯃ ꯏꯛꯅꯧꯒꯤ ꯂꯩꯌꯦ ꯑꯗꯨ ꯑꯗꯨꯗꯤ ꯑꯃꯨꯛ ꯇꯟꯕ ꯑꯗꯨꯒꯤ ꯑꯁ ꯀꯔꯝ ꯃꯥꯏꯅ ꯇꯧꯁꯤꯔꯥ ꯈꯪꯗꯦ ꯑꯃꯨꯛ ꯄꯩꯁꯥ ꯇꯥꯟꯗ꯭ꯔꯗꯤ ꯑꯃꯨꯛ ꯃꯥꯁꯇꯔ ꯆꯠꯊꯅꯤꯡꯉꯥꯏ ꯄꯩꯁꯥꯁꯨ ꯑꯃꯨꯛ ꯂꯩꯇꯕ ꯕꯦꯔꯥ ꯌꯥꯝ ꯀꯥꯏ
ꯑꯗꯨꯅꯤ
ꯎꯝ
ꯍꯧꯖꯤꯛꯇꯤ ꯀꯔꯤ ꯇꯧꯕ꯭ꯔꯣ
ꯍꯧꯖꯤꯛꯇꯤ ꯀꯩꯁꯨ ꯇꯧꯗꯦꯗ ꯅꯣꯏ ꯍꯟꯗꯛ ꯑꯗꯨꯝ ꯚꯦꯀꯦꯁꯟ ꯁꯨꯇꯤ ꯄꯤꯗ꯭ꯔꯣ
ꯄꯤꯌꯦ ꯑꯩꯈꯣꯏꯗꯣ ꯍꯟꯗꯛꯇꯨ ꯏꯟꯇꯔꯟ ꯆꯠꯄꯒꯤ
ꯑꯣ ꯑꯣ
ꯑꯩꯈꯣꯏꯒꯤ ꯐꯪꯗ꯭ꯔꯕꯁꯨ ꯑꯁ ꯒ꯭ꯔꯦꯖꯨꯌꯦꯁꯟꯁꯨ ꯂꯣꯏꯅꯤꯡꯕꯅ ꯌꯥꯗ꯭ꯔꯦ
ꯂꯣꯏꯈꯤ ꯂꯣꯏꯈꯤꯅꯨꯗ ꯑꯗꯨꯝ ꯃꯊꯥ ꯁꯥꯟꯅꯕꯅꯦ ꯑꯗꯨ ꯑꯃꯨꯛ ꯂꯣꯏꯁꯤꯜꯂꯒ ꯀꯔꯤ ꯇꯧꯁꯤꯔꯥꯅ ꯑꯃꯨꯛ ꯈꯟꯕꯗ ꯑꯃꯨꯛ ꯃꯊꯥ ꯁꯥꯕꯅꯦ ꯍꯝ
ꯍꯣꯏꯅꯦ ꯑꯗꯨꯁꯨ ꯆꯨꯝꯕ ꯑꯥꯁ
ꯑꯩꯈꯣꯏꯅ ꯀ꯭ꯂꯥꯁ ꯇꯦꯟ ꯀ꯭ꯂꯥꯁ ꯇꯦꯟ ꯂꯣꯏꯕ ꯀꯥꯟꯗꯗꯤ ꯑꯗꯨꯝ ꯑꯦꯂꯚꯦꯟ ꯇꯨꯌꯦꯜꯐ ꯃꯨꯛ ꯇꯝꯊꯅꯤꯡꯉꯥꯏ ꯂꯩꯕꯅꯤꯅꯀꯣ ꯃꯊꯥ ꯌꯥꯝ ꯁꯥꯕ ꯅꯠꯇꯦꯕ ꯑꯗꯨꯒꯥꯁ ꯀꯂ꯭ꯥꯁ ꯑꯦꯂꯦꯕꯦꯟ ꯇꯨꯌꯦꯜꯐ ꯂꯣꯏꯔ ꯀꯥꯟꯗꯗꯤ ꯑꯁ ꯑꯣꯏꯔꯦ ꯃꯊꯥ ꯁꯥꯕ ꯍꯧꯔꯦ ꯍꯥ - ꯍꯥ
ꯌꯨꯝꯗ ꯅꯇꯣꯝ ꯂꯩꯕ꯭ꯔꯣ ꯇꯥꯕꯔꯣ ꯂꯣ
ꯂꯣ
ꯍꯜꯂꯣ